ꯍꯜꯂꯣꯑꯣ ꯇꯥꯕ꯭ꯔꯣ
ꯍꯣꯏ ꯇꯥꯔꯦ ꯍꯧꯖꯤꯛꯇꯤ
ꯎ ꯑꯣ
ꯉꯁꯥꯏꯗꯤ ꯂꯥꯛꯇꯕ ꯑꯗꯨꯒ ꯑꯃꯨꯛꯀ ꯌꯦꯡꯕ ꯀꯥꯟꯗ ꯂꯥꯛꯂꯝꯃꯦ
ꯑꯣ ꯑꯣ ꯑꯩꯅ ꯅꯪꯕꯨ ꯍꯥꯟꯅ ꯈꯪꯒꯦ ꯍꯥꯏꯅ ꯇꯧꯕꯒꯤꯅꯦꯗꯥ ꯑꯗꯨꯒꯤ ꯑꯩꯅ ꯀꯣꯜ ꯇꯧꯔꯒ ꯅꯪ ꯂꯥꯛꯇ꯭ꯔꯗꯤ ꯍꯥꯏꯅ ꯑꯃꯨꯛꯀ ꯀꯣꯜ ꯇꯧꯒꯦꯀꯣ ꯍꯥꯏꯅ ꯍꯥꯏꯔꯤꯅꯤꯗ ꯀꯔꯤ ꯇꯧꯔꯥ ꯂꯩꯕ꯭ꯔꯥ
ꯑꯥ ꯑꯃꯨꯛ ꯍꯠ ꯂꯥꯛꯑꯒ ꯚꯥꯏ ꯑꯩꯒꯤ ꯂꯥ ꯀꯩꯅꯣꯗꯣ ꯆꯥ ꯂꯦꯞꯇꯣꯞꯇꯣ ꯌꯥꯗ꯭ꯔꯦ ꯍꯥꯏ
ꯎꯪ
ꯀꯔꯤꯒꯤꯔꯥ
ꯈꯪꯗꯦ ꯍꯪꯅꯧ ꯈꯪꯗꯦ
ꯀꯔꯤꯗ ꯑꯣꯏꯅ ꯀꯩꯅꯣ ꯇꯧꯕ꯭ꯔꯥ ꯍꯥꯏꯕ ꯍꯥꯏꯗꯤ ꯂꯥꯏꯁꯦꯟꯁ ꯌꯥꯎꯗꯕꯒꯤ ꯑꯥ ꯏꯗꯤꯠ ꯇꯧꯕ ꯌꯥꯗꯦ ꯎꯪ ꯀꯃꯥꯏꯅꯔ ꯀꯣ ꯍꯣꯔꯦꯟ ꯅꯪꯒꯤ ꯀꯩꯅꯣ ꯂꯦꯞꯇꯣꯞꯇ ꯂꯩꯔꯒ ꯂꯩꯔꯝꯃꯣ ꯑꯩ
ꯍꯣꯏ
ꯀꯔꯤ ꯅꯪꯒꯤ ꯅꯪꯒꯤ ꯅꯦꯠꯅꯔ ꯑꯩꯒꯤ ꯅꯦꯠꯅꯔ ꯐꯖꯅ ꯇꯥꯗꯦꯅꯦ ꯑꯃꯨꯛꯀ ꯍꯥꯏꯔꯛꯑꯣ ꯑꯣ ꯍꯥꯏꯔꯛꯑꯣ ꯍꯥꯏꯔꯛꯑꯣ
ꯍꯧꯖꯤꯛꯀꯤꯅꯦ ꯍꯥꯏꯗꯤ
ꯑꯩꯒꯤꯁꯦ ꯑꯃꯨꯛꯀ ꯆꯞ ꯆꯞꯄꯒ ꯂꯩꯅꯦ
ꯑꯥꯎꯝ
ꯎꯝ ꯍꯣꯔꯦꯟ ꯅꯪꯒꯤ ꯂꯦꯞꯇꯣꯞꯇ ꯀꯩꯅꯣ ꯑꯣꯑꯥ ꯋꯥꯆꯦꯞ ꯂꯣꯛ ꯏꯟ ꯇꯧꯔꯒ ꯂꯩꯔꯝꯃꯣ ꯍꯥꯏꯕ ꯑꯩ ꯑꯩꯒꯤ ꯂꯦꯞꯇꯣꯞꯇꯒꯤ ꯇꯧꯔꯛꯀꯦ ꯎꯪ
ꯇꯣꯛꯑꯖꯤ
ꯀꯩꯗꯧꯔꯒ ꯂꯩ ꯑꯥ ꯂꯩꯒꯗ꯭ꯔꯥ ꯉꯁꯤꯗꯤ ꯑꯌꯥ
ꯑꯗꯨ ꯃꯣꯏ ꯃꯥꯟꯕꯅꯦ ꯑꯗꯨ ꯀꯩꯒꯤ ꯈꯪꯗꯦ
ꯑꯩꯒꯤ ꯃꯈꯣꯟꯗꯤ ꯐꯖꯅ ꯇꯥꯕ꯭ꯔꯥ
ꯑꯩꯗꯤ ꯇꯥꯏꯌꯦ ꯀꯩꯒꯤꯅꯣ
ꯇꯥꯔꯦ ꯇꯥꯔꯦ ꯅꯪꯒꯤꯁꯨ ꯈꯪꯗꯦ ꯃꯔꯛ ꯃꯔꯛꯇ ꯆꯞꯄꯒ ꯂꯩꯕ ꯃꯥꯜꯂꯦ
ꯁꯤ ꯀꯔꯤꯁꯨ ꯇꯧꯔꯣꯏ ꯀꯣ ꯑꯣꯏꯔꯝꯒꯅꯤ
ꯎꯝ ꯀꯩꯅꯣ ꯑ ꯑꯁꯤꯁꯦ ꯗꯥꯔꯦꯛ ꯀꯣꯜꯒꯤ ꯅꯠꯇꯕꯒꯤꯅꯦꯕꯀꯣ ꯗꯇꯥ ꯑ ꯗꯇꯥ ꯄꯥꯏꯕꯒꯤꯅꯤꯅ
ꯍꯣꯏ ꯗꯇꯥ ꯄꯥꯏꯕꯅꯦ ꯍꯣꯏ ꯃꯥꯅꯦ
ꯎꯝ ꯑꯩ ꯋꯥꯏ ꯐꯥꯏꯗꯤ ꯄꯥꯏꯗꯤ ꯄꯥꯏꯕꯅꯦ
ꯎꯝ
ꯎꯝ ꯑꯃꯨꯛꯀ ꯇꯥꯗ꯭ꯔꯦ
ꯑꯦꯝꯁꯤꯗꯣ ꯑꯩꯒꯤ ꯊꯕꯛ ꯇꯧ ꯇꯥꯕ꯭ꯔꯥ ꯍꯧꯖꯤꯛꯇꯤ ꯑꯩꯗꯣ ꯉ ꯉꯁꯤꯁꯦ ꯑꯩꯒꯤ ꯊꯕꯛ ꯇꯧꯒꯦ ꯇꯧꯕꯅꯦꯕꯀꯣ
ꯎꯝ
ꯀꯩ ꯁꯦꯝꯗꯤꯅꯣ ꯈꯪ ꯈꯪꯗꯦ ꯍꯥꯏꯕ ꯑ꯭ꯁ ꯑꯩ ꯌꯥꯝ ꯄꯥꯈꯠꯂꯦ ꯍꯥꯏꯕ
ꯃꯔꯛ ꯃꯔꯛ ꯃꯔꯛ ꯃꯔꯛꯇꯗꯤ ꯑꯗꯨꯝ ꯀꯩꯅꯣ ꯇꯧꯕ ꯍꯧꯕ꯭ꯔꯣꯅꯦ ꯅꯨꯃꯤꯠꯇꯣ ꯄꯥꯝꯃꯨꯗ꯭ꯔꯣ ꯍꯣꯜ ꯗꯦ ꯀ꯭ꯔꯤ ꯇꯧꯔꯒ ꯂꯩꯒꯅꯤ
ꯑꯗꯨꯅꯦ ꯄꯥꯗꯤ ꯄꯥꯈꯠꯄ ꯑꯗꯨ ꯌꯥꯝꯅ ꯇꯟꯕꯗꯣ ꯑ꯭ꯁ ꯀꯃꯥꯏ ꯇꯧ
ꯍꯤꯍꯤ ꯍꯤ ꯑꯩꯁꯦ ꯌꯥꯝ ꯇꯟꯕꯒꯤ ꯉꯁꯤꯁꯦ ꯑꯁꯦꯡꯕꯗꯤ ꯑꯩꯈꯣꯏꯒꯤ ꯀꯔꯤꯔꯥ ꯁꯤꯁ ꯑꯝ ꯇꯦꯛꯅꯤꯀꯦꯜ ꯇꯦꯛꯅꯤꯀꯦꯜ ꯂꯤꯛꯇ ꯀꯣꯜ ꯇꯧꯒꯗꯕꯅꯦꯕꯀꯣ ꯑꯩꯒꯤ ꯁ꯭ꯇꯣꯔꯤꯗꯣ ꯍꯪꯅꯕ ꯑꯗꯨꯕꯨ ꯇꯟꯕꯒꯤ ꯑꯩ ꯄꯥꯁꯨ ꯄꯥꯗ꯭ꯔꯕꯒꯤ ꯍꯪꯕꯁꯨ ꯇꯜꯂꯦ ꯍꯥꯏꯅ ꯑꯗꯨꯝ ꯉꯥꯏꯔ ꯂꯩꯕꯅꯦ ꯆꯥꯛꯇꯣꯛꯑꯒ ꯑꯃꯨꯛꯀ ꯆꯠꯄ ꯍꯧꯈ꯭ꯔꯕ ꯃꯥꯜꯂꯦ
ꯀꯥꯞꯁꯨ ꯀꯞꯅꯤꯡꯉꯦ